ꯍ
ꯑ ꯆꯥꯛ ꯆꯥꯔꯗ꯭ꯔꯣ
ꯑꯣ ꯆꯠ ꯆꯥꯔꯦ ꯅꯪꯗꯤ
ꯆꯔꯒꯦ
ꯑꯩꯈꯣꯏ ꯌꯨꯝ ꯀꯌꯥ ꯆꯥꯔꯦ ꯉꯁꯤ
ꯑꯦ ꯍꯥꯎꯕ꯭ꯔꯣ
ꯍꯥꯎꯔꯤꯗ ꯅꯪꯗꯤ
ꯍꯥꯏꯗꯤ ꯃꯥꯏꯔꯦꯟ
ꯑꯣ ꯃꯩꯔꯦꯟꯗꯤ ꯃꯤꯛ ꯐꯥꯏ ꯍꯥꯏꯕꯅꯦ
ꯍꯣꯏ ꯑꯩ ꯃꯤꯠ ꯁꯣꯄꯒꯤ ꯃꯥꯏꯔꯦꯟ ꯆꯥꯔꯕꯅꯦ ꯁꯤꯗꯣ
ꯑꯥ
ꯅꯟꯗꯦ
ꯑꯩ ꯒꯪ ꯀ꯭ꯔꯤꯌꯥ
ꯑꯣ ꯑꯁ ꯍꯧꯖꯤꯛꯇ ꯍꯪꯔꯒ ꯑꯩꯗꯤ ꯑꯗꯨꯝ ꯀꯥꯎꯈ꯭ꯔꯦ
ꯎꯝ ꯃꯥꯏꯔꯦꯟ ꯆꯥꯕꯒꯤꯅꯤ ꯌꯦꯡꯅꯕ ꯇꯧꯒꯦ ꯍꯣꯏ
ꯑꯦ ꯃꯣꯏ ꯑꯥꯔꯖꯦꯟꯇꯤꯅꯥꯗꯣ ꯄꯨꯡ ꯀꯌꯥꯗ ꯂꯩꯕ꯭ꯔꯥ
ꯑꯍꯨꯝ ꯃꯈꯥꯏ
ꯑꯥꯁ
ꯐꯔꯛ ꯇꯥꯏꯀꯣ
ꯐꯔ ꯇꯥꯏ ꯇꯨꯝꯕ ꯌꯥꯝ ꯅꯨꯡꯉꯥꯏꯕ ꯃꯇꯝꯗ
ꯇꯨꯝꯃꯒ ꯑꯃꯨꯛ ꯍꯧꯔꯛꯄꯁꯨ ꯋꯥꯏꯌꯦ ꯑꯗꯨ ꯇꯨꯝꯗꯕꯤꯗ ꯉꯥꯏꯔꯤꯅꯦ ꯁꯨ ꯈꯔ ꯋꯥꯏ
ꯎꯝ
ꯍꯟꯗꯛꯀꯤ ꯋꯥꯀꯞꯒꯤ ꯃꯇꯝꯁꯤꯀꯣ
ꯐꯔꯛ ꯇꯥꯕ ꯃꯇꯝꯅꯤꯅꯦ ꯁꯤ ꯋꯥꯔꯜ ꯀꯞꯁꯦ ꯅꯍꯥꯟ ꯅꯍꯥꯟ ꯀꯇꯔꯗ ꯇꯧꯕꯗꯨꯗꯤ ꯐꯖꯅ ꯆꯞ ꯆꯥꯏꯕ ꯑꯩꯈꯣꯏꯅ ꯅꯨꯡꯗꯥꯡꯗ ꯌꯦꯡꯗꯦꯅ ꯅꯨꯡꯊꯤꯜꯗ ꯑꯗꯨꯝ ꯌꯦꯡꯉꯦ ꯑꯗꯨꯗꯤ ꯌꯥꯝ ꯅꯨꯡꯉꯥꯏꯌꯦ
ꯍ ꯃꯥꯅꯤ
ꯁꯤ ꯍꯟꯗꯛꯀꯤꯗꯤ ꯌꯥꯗ꯭ꯔꯦ
ꯑꯝ ꯅꯪ ꯀꯅꯥ-ꯀꯅꯥꯒ ꯂꯩꯃꯤꯟꯅꯕ
ꯏꯊꯟꯇ ꯂꯩꯌꯦ
ꯑꯣ ꯔꯦꯅꯤꯀꯣ
ꯎꯝ
ꯀꯤꯗ꯭ꯔꯣ
ꯀꯤꯗꯦ ꯀꯅꯥ ꯀꯤꯒꯦꯔꯣ
ꯎꯝ
ꯃꯤ ꯀꯅꯥꯁꯨ ꯀꯤꯗꯦ
ꯑꯝ ꯅꯪ ꯑꯦꯟꯁꯥꯡ ꯀꯃꯥꯏ ꯊꯣꯡꯕ
ꯑꯩꯅ ꯑꯗꯨꯝ ꯇꯣꯕꯅꯦ ꯐ꯭ꯔꯥꯏ ꯇꯧꯔꯒ
ꯑꯣ ꯐ꯭ꯔꯥꯏ ꯇꯧꯔ ꯊꯣꯡꯕꯗꯤ ꯈꯔ ꯍꯥꯎꯔꯝꯒꯅꯤꯗ
ꯍꯣꯏ ꯍꯥꯎꯕꯅꯦ ꯐ꯭ꯔꯥꯏꯁꯨ ꯇꯧꯔꯒ ꯖꯟ ꯆꯥꯕꯅꯤꯅꯦ ꯀꯔꯤꯔꯥ
ꯎꯝ
ꯅꯪꯗꯤ ꯅꯪꯅ ꯊꯣꯡꯕ꯭ꯔꯥ ꯀꯅꯥꯅ ꯊꯣꯡꯕ꯭ꯔꯥ
ꯑꯈꯣꯏ ꯏꯃꯨꯡꯁꯤꯡꯅ ꯊꯣꯡꯕꯤꯕꯅꯤ ꯑꯗꯨꯒ ꯆꯥꯕꯅꯤ
ꯑꯣ
ꯍꯦ
ꯑꯥꯏ ꯅꯪ ꯀꯣꯂꯦꯖ ꯀꯥꯔꯤꯀꯣ
ꯂꯣꯏꯈ꯭ꯔꯦ ꯂꯥꯁ ꯏꯌꯥꯔꯅ
ꯑꯣ ꯑꯗꯨ ꯊꯕꯛ ꯇꯧꯔꯤꯕ꯭ꯔꯥ ꯍꯟꯗꯛꯇꯤ
ꯊꯕꯛ ꯇꯧꯔꯦ ꯑꯗꯨꯝ ꯂꯩꯔꯤꯌꯦ
ꯀꯩ-ꯀꯩ ꯇꯧꯔꯤꯌꯦ
ꯈꯪꯗꯦ ꯌꯨꯝ ꯄꯥꯜꯂꯁꯤꯔꯥꯅ ꯈꯜꯂꯒ ꯂꯩꯅꯦ
ꯃꯇꯝꯅꯗꯤ ꯄꯨꯔꯛꯈ꯭ꯔꯕꯀꯣ
ꯃꯇꯝꯅꯗꯤ ꯄꯨꯔꯛꯈ꯭ꯔꯦ ꯑꯗꯣ ꯈꯪꯗꯦꯅꯦ ꯌꯨꯝ ꯄꯥꯟꯅꯁꯤꯔꯥ ꯈꯪꯗꯦꯅꯦ
ꯏꯃꯨꯡ ꯁꯤꯟ ꯁꯤꯟꯗꯣꯛꯄꯗꯤ ꯍꯩꯀꯣ
ꯍꯣꯏ
ꯑ ꯑꯗꯨ ꯤꯞꯄꯄꯥ ꯃꯖꯥ ꯑꯗꯨꯗꯤ ꯌꯨꯝ ꯄꯥꯟꯕ ꯌꯥꯔꯦ
ꯍꯣꯏ ꯑꯗꯨꯅꯤꯅꯦ ꯍꯣꯏ ꯌꯨꯝ ꯁꯨꯡꯗꯣꯛꯄ ꯀꯔꯤ ꯀꯔꯥ ꯊꯕꯛꯁꯦ ꯌꯥꯝ ꯈꯪꯉꯦꯗ ꯀꯔꯤꯅꯣ
ꯎꯝ ꯅꯪꯒꯤ ꯅꯊꯟꯗ ꯇꯝꯄꯥꯛꯇ ꯂꯩꯕꯒꯤ ꯗꯦꯂꯤ ꯔꯨꯇꯤꯟ ꯍꯥꯏꯩꯕꯤꯌꯣ ꯃꯇꯪ ꯍꯥꯎꯕꯗꯅ ꯂꯣꯏꯕ ꯐꯥꯎ
ꯇꯨꯝꯕ ꯆꯥꯕ ꯀꯣꯏꯕ ꯆꯠꯄ
ꯍꯦꯛ ꯍꯧꯒꯠꯄꯇꯅ ꯐꯖꯅ ꯍꯥꯏꯕꯤꯌꯨ
ꯇꯨꯝꯃꯦ ꯍꯧꯒꯠꯂꯦ ꯐꯣꯟ ꯌꯦꯡꯉꯦ ꯊꯤ ꯐꯥꯏꯕ ꯆꯠꯂꯦ ꯆꯥꯛ ꯏꯟꯁꯥꯡ ꯊꯣꯡꯉꯦ ꯆꯥꯔꯦ ꯏꯃꯥꯟꯕꯤ ꯍꯣꯏꯗ ꯀꯣꯏꯕ ꯆꯠꯅꯤ ꯃꯨ ꯍꯜꯂꯛꯑꯦ ꯊꯣꯡꯉꯦ ꯆꯥꯔꯦ ꯇꯨꯝꯃꯦ
ꯌꯦꯁ ꯅꯪ ꯄꯨꯟꯁꯤꯁꯤꯗꯤ ꯌꯥꯝ ꯅꯨꯡꯉꯥꯏꯔꯤꯅꯦ
ꯈꯪꯗꯦꯗ ꯅꯨꯡꯉꯥꯏꯕ꯭ꯔꯥ ꯅꯨꯡꯉꯥꯏꯇꯕ꯭ꯔꯥ ꯍꯥꯏꯕꯗꯤ
ꯑꯝ
ꯑꯗꯨꯗꯤ ꯊꯕꯛ ꯂꯩꯇꯕꯅꯤꯅꯀꯣ
ꯊꯤꯔꯤꯕ ꯍꯧꯖꯤꯛ ꯍꯧꯖꯤꯛꯁꯦ
ꯊꯗꯦꯗ ꯑꯗꯨꯝ ꯂꯩꯕꯅꯤ ꯊꯕꯛ ꯊꯗꯦ
ꯅꯪꯁꯦ ꯀꯩ ꯊꯕꯛꯀꯨꯝꯕ ꯇꯧꯅꯤꯡꯕꯒ
ꯀꯪꯗ ꯊꯕꯛꯇꯧꯅꯤꯡꯗ꯭ꯔ ꯌꯨꯝ ꯄꯥꯜꯂꯒꯦ
ꯅꯨꯄꯥꯗꯤ ꯂꯩꯔꯕꯣ ꯌꯨꯝ ꯄꯅꯤꯅꯦ
ꯅꯨꯄꯥꯁꯦ ꯈꯪꯗꯦꯅꯤ ꯅꯨꯄꯥ ꯂꯩꯇꯕꯒꯤ ꯑꯩꯒꯤ ꯑꯦꯛꯁꯇ ꯃꯨꯛ ꯄꯥꯟꯁꯤꯔꯥꯅ ꯈꯜꯂꯤꯅꯤꯅꯦ
ꯑꯗꯨ ꯃꯥꯍꯜꯂꯛꯇ꯭ꯔꯤꯕꯣ
ꯍꯣꯏ ꯍꯜꯂꯛꯇ꯭꯭ꯔꯦ ꯍꯜꯂꯛꯄ ꯉꯥꯏꯔꯤ ꯆꯥꯁ
ꯅꯅꯨꯡꯁꯤꯔꯗ
ꯈꯪꯡꯗꯦ
ꯑꯩꯈꯣꯏ ꯂꯥꯛꯄ ꯑꯣꯏꯔꯝꯃꯅꯤꯀꯣ ꯂꯥꯁꯇꯗꯤ
ꯎꯝ ꯄꯤꯅꯗ ꯃꯤ ꯑꯅꯥꯕꯒ ꯌꯨꯝ ꯄꯥꯟꯅꯤꯡꯗꯦ
ꯐꯩ ꯐꯩ ꯅꯪꯒꯨꯝꯕ ꯌꯥꯝꯃꯗꯤ ꯌꯥꯅꯤ
ꯑꯗꯨꯅꯦ ꯑꯩꯒꯨꯝꯕ ꯌꯥꯝꯃꯗꯤ ꯅꯨꯡꯉꯥꯏꯗꯧꯅꯦ
ꯃꯥꯅꯤ ꯃꯥꯅꯤ ꯉꯥꯟꯅ ꯇꯨꯝꯕꯒꯤꯔꯣ ꯅꯪꯗꯤ
ꯏꯁ ꯉꯅ ꯇꯨꯝꯃꯣꯏꯗ ꯃꯤ ꯑꯗꯨꯨꯝ ꯊꯦꯡꯅ ꯇꯨꯝꯕꯅꯦ
ꯑꯦꯁ ꯇꯨꯝꯅꯤꯡꯈ꯭ꯔꯒ ꯑꯗꯨꯝ ꯇꯧꯔꯕꯅꯤꯅꯦ
ꯑꯁ ꯑꯗꯨꯝ ꯍꯝꯗꯤ ꯇꯧꯒꯅꯤ ꯇꯣꯛꯅꯤꯡꯗꯕꯗꯣ
ꯅꯣꯏ ꯋꯦꯗꯔꯁꯤꯗꯤ ꯀꯃꯥꯏꯅ ꯇꯧꯒꯦ
ꯁ꯭ꯋꯦꯇꯔꯗꯤꯗꯤ ꯁꯤꯗꯤ ꯑꯗꯨꯝ ꯈꯪꯉꯦꯅ ꯅꯨꯡꯁꯥꯛ ꯑꯃꯨꯛ ꯊꯣꯛꯄ ꯅꯣꯡ ꯑꯃꯨꯥꯎꯛ ꯃꯥꯡ ꯃꯡꯕ ꯇꯋꯦ
ꯁꯔ ꯑꯃꯅꯤꯅꯤ ꯀ ꯍꯖꯤꯩ
ꯍꯣꯏ ꯁꯥꯏꯍꯦ ꯁꯥꯝ ꯑꯥ ꯆꯥꯕꯅꯁꯨ ꯂꯣꯏꯔꯦ
ꯅꯣꯏ ꯔꯦꯟꯁꯦ
ꯎꯝ
ꯀꯌꯥꯒꯨꯝꯕ ꯄꯤꯕ꯭ꯔꯥ ꯊꯥꯕ
ꯑꯁ ꯍꯥꯏꯅꯤꯡꯗꯦꯗ ꯑꯗꯨꯒꯨꯝꯕꯁꯤꯗ
ꯀꯔꯤꯅꯣ ꯅꯪꯁꯨ ꯋꯥ ꯍꯪꯉꯤꯅ ꯄꯪꯈꯪꯗꯅ ꯍꯪꯅꯔꯛꯀꯅꯣꯗ
ꯍꯗꯄꯥ
ꯁꯤꯡꯖꯨ ꯅꯨꯃꯤꯠꯃꯗꯤ ꯆꯥꯃꯤꯟꯅꯁꯦ
ꯆꯆꯥꯁꯤꯅ ꯅ ꯅꯥꯡ ꯇ꯭ꯔꯤꯠ ꯇꯧꯔ ꯁꯤꯡꯖꯨ ꯅꯠꯇꯕꯤꯇꯣꯞꯄ ꯌꯥꯗ꯭ꯔꯣ ꯍꯥꯏ
ꯁꯤꯡꯖꯨ ꯅꯠꯇꯕꯗꯤ ꯀꯔꯤ
ꯁꯤꯡꯖꯨꯗꯤ ꯈꯣꯏꯕꯥꯎ ꯆꯥꯃꯟꯂꯦꯕ ꯑꯗꯨꯒꯤ ꯑꯇꯣꯞꯄ ꯆꯥꯅꯤꯡꯔꯛꯄ
ꯑꯣ ꯑꯇꯣꯞꯄ ꯄꯪꯆꯥꯥ ꯆꯥꯕ ꯌꯥꯗꯒꯅꯤ
ꯀꯝ ꯆꯗ ꯑꯦ
ꯏꯁꯄꯣꯔꯠꯁꯀꯨꯝꯕ ꯁꯥꯟꯅꯕ꯭ꯔꯥ ꯅꯪ
ꯆꯅꯗꯤ ꯃꯔꯔꯣ ꯃꯔꯔꯗ ꯐꯨꯠꯕꯣꯜꯁꯅꯥꯕ ꯆꯜꯂꯦ ꯇꯥꯞꯇ
ꯑꯣ ꯅꯪ ꯁꯅꯥ ꯑꯗꯨꯝ ꯁꯅꯥꯕ ꯍꯩꯕ꯭ꯔꯣ
ꯈꯪꯗꯦꯗ ꯍꯥꯏꯕ꯭ꯔꯥ ꯍꯥꯏ ꯍꯩꯗꯤꯗ ꯑꯗꯨꯝ ꯕꯤꯠꯀꯤ ꯁꯅꯕ ꯆꯄꯅꯦ
ꯑꯗꯨꯗꯤ ꯕꯣꯂꯤꯒꯨꯝꯕꯗꯤ ꯁꯥꯟꯅꯗꯦ
ꯕꯨꯂꯤꯗꯤ ꯄꯨꯒꯂꯤꯁ ꯀꯥꯕ ꯃꯇꯝꯗ ꯁꯅꯥ ꯍꯟꯗꯛꯇꯤ ꯁꯅꯥꯗ꯭ꯔꯦ ꯀꯣꯏꯔꯦ ꯁꯅꯥꯗꯕ ꯁꯤ ꯏꯝꯐꯥꯜꯗꯗꯤ ꯚꯣꯂꯤꯕꯣꯜ ꯀꯣꯆꯁꯨ ꯂꯩꯇꯦꯅ ꯁꯅꯥꯅꯕ ꯆꯠꯅꯤꯡꯉꯦ ꯂꯥꯏꯔ ꯁꯅꯥꯕꯗꯨꯣ ꯀꯗꯥꯏ ꯀꯗꯥꯏꯅ ꯂꯩꯕ꯭ꯔꯥ ꯍꯥꯏꯅꯤ ꯈꯪꯗꯦꯅ
ꯍꯥ ꯋꯦꯁ ꯂꯣꯝꯗ
ꯑꯣ ꯑꯩꯁꯨ ꯋꯦꯁꯇ ꯂꯣꯝꯗ ꯂꯩꯅ ꯋꯦꯁ ꯍꯥꯏꯞꯗꯤꯒꯔ ꯑꯩꯁꯨ ꯏꯝꯐꯥꯎꯋꯦꯁꯇꯅꯦꯅ ꯀꯣꯟꯗꯦꯇ
ꯌꯥꯝ ꯂꯩꯕꯅꯤꯗ ꯕꯣꯂꯤ ꯁꯥꯟꯅꯕ ꯏꯃꯥꯟꯅꯕꯤ ꯏꯃꯥꯟꯅꯕꯁꯤꯡ ꯑꯗꯨꯝ ꯁꯥꯟꯅꯕ ꯆꯤ ꯆꯠꯇꯅꯦ
ꯃꯣꯏꯁꯨ ꯅꯥꯅꯕꯗꯤ ꯂꯩꯀꯥꯏ ꯂꯩꯀꯥꯏꯗ ꯑꯗꯨꯝ ꯅꯥꯕꯗꯔꯣꯜꯂꯦ ꯑꯩꯈꯣꯏꯗꯤ ꯇꯨꯝꯕ ꯁꯨꯅꯕ ꯆꯠꯅꯤꯡ ꯇꯅꯤ
ꯎꯝ ꯁꯅꯥꯕꯨꯗꯤ ꯍꯩꯔꯝꯃꯅꯤꯀꯣ
ꯈꯪꯗꯦꯗ ꯍꯩꯕ꯭ꯔꯥ ꯍꯩꯇꯕ꯭ꯔꯥ ꯍꯩꯇꯦꯗ
ꯑ
ꯇꯝ ꯏꯀꯤ ꯁꯃꯔ ꯃꯦ ꯈꯣꯦ ꯑꯩꯗꯤ
ꯃꯣꯕꯥꯏꯜ ꯃꯣꯕꯥꯏꯜ ꯒꯦꯝꯒꯨꯝꯕꯗꯤ
ꯁꯅꯥꯗ ꯑꯩ ꯑꯩꯒꯤ ꯐꯣꯟꯗ ꯃꯣꯕꯥꯏꯜ ꯒꯦꯝ ꯑꯃ ꯐꯥꯎ ꯂꯩꯇꯦ
ꯅꯪꯒꯤ ꯍꯣꯕꯤꯁꯤ ꯀꯔꯤ ꯑꯣꯏꯕ ꯆꯠꯂꯣ
ꯆꯥꯕ ꯇꯨꯝꯕ
ꯍ
ꯆꯥꯕ ꯇꯨꯝꯕ ꯐꯣꯟ ꯌꯦꯡꯕꯁꯤ ꯈꯛꯇꯅꯤ ꯑꯩ ꯁꯦꯡꯅ ꯍꯥꯏꯔꯕꯗ ꯐꯣꯟ
ꯍꯣꯏ ꯑꯗꯨꯅꯤ ꯑꯗꯨ ꯑꯗꯨꯒ ꯑꯃꯨꯛꯀ ꯀꯣꯏꯕ ꯌꯥꯎꯔꯅꯤꯕ
ꯎꯝ ꯍꯣꯏ
ꯑꯣꯇꯣꯞꯄꯥꯁ ꯆꯥꯅꯤꯡꯉꯤꯅꯦ
ꯑꯩꯁꯨ ꯑꯇꯣꯞꯄꯁ ꯆꯥꯅꯤꯡꯉꯦ ꯃꯀꯣꯛꯇꯣ ꯃꯥꯒꯤ ꯈꯨꯠ ꯈꯨꯗꯥꯡꯈꯣꯏꯗꯤ ꯆꯥꯅꯤꯡꯗꯦ ꯃꯀꯣꯛꯇꯣ ꯈꯛ ꯆꯥꯅꯤꯡꯉꯦ
ꯑꯗꯨꯗꯤ ꯑꯇꯣꯞꯄꯁ ꯑꯣꯏꯔꯗꯤ ꯑꯗꯨꯝ ꯄꯨꯂꯞ ꯆꯥꯅꯤꯡꯉꯦ ꯃꯃꯜ ꯑꯍꯣꯡꯕ ꯃꯐꯝ ꯈꯪꯉꯦ ꯑꯩ
ꯇꯥꯛꯄꯤꯌꯨ
ꯍꯣꯏ ꯇꯥꯛꯄꯤꯒꯦ ꯃꯣꯏ ꯇꯨ ꯐꯤꯞꯇꯤ ꯀꯣ ꯄ꯭ꯂꯦꯠꯇ
ꯅꯣꯏꯒ ꯌꯝ ꯂꯞꯅ ꯑ ꯅꯛꯑꯦ ꯍꯣꯏ ꯁꯤ ꯀꯩꯅꯣ ꯑꯦꯁꯦꯝꯕ꯭ꯂꯤ ꯌꯥꯎꯗꯦ ꯍꯧꯗ꯭ꯔꯤꯉꯩꯗꯀꯈꯣꯏ ꯏꯃꯥꯟꯅꯕꯒꯤ ꯔꯦꯁꯇꯨꯔꯦꯟꯅꯦꯕ ꯍꯥꯏꯕꯗꯤ ꯃꯥꯒꯤꯗꯤ ꯅꯠꯇꯦ
ꯂꯥꯁ ꯏꯌꯥꯔꯅ ꯊꯣꯛꯄ꯭ꯔꯥ
ꯌꯥꯝ ꯈꯪꯗꯦ ꯑꯗꯨꯕꯨꯗꯤ ꯑꯗꯨ ꯏꯃꯥꯟꯅꯕ ꯊꯕꯛ ꯁꯨꯕ ꯂꯩꯕꯀꯣ ꯑꯥꯗ
ꯍꯣꯏ ꯑꯗꯨꯣ ꯇꯣ ꯄꯥꯁꯇꯣ ꯆꯥꯎꯕ꯭ꯔꯥ ꯆꯥꯎꯗꯕ꯭ꯔꯥ
ꯃꯣꯏꯒꯤ ꯔꯦꯁꯇꯨꯔꯦꯟꯗꯨꯔꯣ
ꯑ ꯅꯣꯏ ꯑꯣꯇꯣꯄꯥꯁ ꯄꯤꯕꯗꯣ ꯆꯥꯎꯕ꯭ꯔꯥ ꯃꯆꯥꯔꯥ ꯍꯥꯏꯕꯅꯤ ꯄ꯭ꯂꯦꯠꯇ ꯑꯃꯈꯛ ꯌꯥꯎꯕ ꯖꯥꯠꯇꯨꯔꯣ
ꯀꯛ ꯀꯛꯄꯤꯌꯦ ꯑꯗꯨꯝ ꯑꯩꯅ ꯈꯜꯂꯤꯁꯤꯗꯤ ꯑꯇꯣꯞꯄꯗ ꯐꯣꯔ ꯐꯤꯐꯇꯤ ꯄꯤꯌꯦꯅ
ꯑꯥ ꯉꯥꯏꯈꯣꯅꯦ ꯄ꯭ꯂꯦꯠ ꯇ ꯑꯣꯇꯣꯞꯄꯥꯁꯀꯤ ꯃꯔꯤ ꯑꯃ ꯑꯅꯤꯈꯛ ꯌꯥꯎꯕꯗꯨꯔꯣ
ꯅꯠꯇꯦ ꯑꯩ ꯑꯩ ꯍꯧꯖꯤꯛ ꯍꯩꯕꯗꯨꯅꯤ ꯑꯇꯣꯞꯄ ꯃꯐꯝꯗ ꯀꯩꯅꯣ ꯐꯣꯔ ꯐꯤꯐꯇꯤ ꯇꯤꯒꯨꯝꯕꯒꯤ ꯄ꯭ꯂꯦꯠꯀ ꯆꯞ ꯃꯥꯟꯅꯕꯅꯦꯕ
ꯑꯣ ꯍꯣ ꯑꯣ ꯑꯣ ꯆꯣꯠ ꯆꯣ ꯑꯗꯣ ꯅꯪ ꯁꯤ ꯀꯣꯕꯨ ꯂꯣꯏꯔꯒ ꯅꯣꯡꯃꯥꯟꯅꯕꯗ ꯐꯣꯇꯣ ꯅꯤꯔꯒ ꯊꯥꯔꯛꯑꯣ ꯌꯥꯔꯗꯤ ꯍꯌꯦꯡ ꯆꯥꯅꯤꯡꯉꯥꯏ
ꯑꯗꯣ ꯃꯣꯏꯒꯤ ꯄꯤꯁꯁꯤꯗꯤ ꯌꯥꯝ ꯆꯥꯎꯕꯗꯤ ꯅꯠꯇꯦ ꯍꯥꯏꯗꯤ ꯃꯣꯏ ꯑꯣꯇꯣꯄꯥꯁꯇꯣ
ꯑꯣꯇꯣꯞꯄꯥꯁ ꯃꯆꯥ ꯑꯣꯏꯕ꯭ꯔꯥ
ꯌꯥꯝ ꯃꯆꯥꯁꯨ ꯅꯠꯇꯦꯗ ꯑ ꯀꯃꯥꯏ ꯍꯥꯏꯁꯤꯔ ꯍꯥꯏꯕ ꯍꯩꯇꯦꯅꯤ ꯑꯗꯨꯝ ꯅꯪ ꯖꯣꯃꯦꯇꯣꯒꯨꯝꯕꯗꯁꯨꯀꯣ
ꯒꯨꯝꯕꯗ ꯌꯦꯡꯅꯤꯡꯗꯦ ꯗꯥꯂꯤꯚꯔꯤ ꯆꯥꯔꯖ ꯂꯧꯋꯦ
ꯎꯝ ꯑꯗꯨꯗꯁꯨ ꯑꯗꯨꯝ ꯂꯩꯕꯅꯤ ꯑꯗꯨꯒ ꯃꯣꯏꯒꯤ ꯑꯍꯥꯎ ꯑꯍꯥꯎꯕ ꯌꯥꯝ ꯂꯩꯌꯦ ꯔꯥꯃꯦꯟꯒꯨꯝꯕꯀꯣ ꯍꯥꯎꯋꯦ ꯃꯣꯏꯒꯤ ꯑꯗꯨꯒꯤ ꯑꯩꯗꯤ ꯑꯗꯨꯝ ꯑꯗꯨꯗ ꯆꯠꯂꯦ ꯑꯗꯨꯒ ꯃꯣꯏ ꯆꯦꯁꯁꯦ ꯑꯩꯈꯣꯏ ꯏꯃꯥꯟꯅꯕ ꯑꯃ ꯑꯣꯏꯕꯀꯣ ꯑꯗꯨꯒꯤ ꯑꯩꯅ ꯆꯪꯗ꯭ꯔꯤꯉꯩꯗꯨꯅ ꯍꯥꯟꯅ ꯀꯣꯜ ꯇꯧꯔꯝꯕ ꯃꯉꯣꯟꯗ ꯏꯇꯥꯎ ꯑꯩ ꯂꯥꯛꯀꯦ ꯁꯨꯃꯥꯏꯅ ꯁꯦꯝꯕꯤꯌꯨꯀꯣ ꯍꯥꯎꯅ ꯁꯨꯃꯥꯏꯅ ꯃꯣꯔꯣꯛꯁꯥꯕꯤꯌꯣꯒꯨꯝꯕ ꯀꯩꯀꯩ ꯀꯣ ꯁꯨꯃꯥꯏꯅ ꯍꯥꯕꯤꯔꯗꯤ ꯃꯥꯅ ꯍꯥꯞꯄꯤꯕ ꯀꯔꯤ ꯀꯩ ꯁꯨꯃꯥꯏꯅ ꯏꯁꯄꯦꯁꯦꯜ ꯈꯔ ꯑꯣꯏꯅꯀꯣ
ꯑꯣꯑꯣ
ꯃꯥꯅꯤ ꯁꯨꯃꯥꯏꯅ ꯇꯧꯕꯤꯔ ꯑꯗꯨꯝ ꯄꯨꯔꯛꯑꯦ ꯌꯥꯝ ꯐꯩꯌꯦ ꯅꯨꯡꯉꯥꯏꯌꯦ
ꯁꯤ ꯍꯩꯅꯤ ꯄ꯭ꯂꯦꯠ ꯃꯁꯛꯇꯣ ꯌꯦꯡꯅꯤꯡ ꯅꯉꯣꯟꯗ ꯄ꯭ꯂꯦꯠ ꯃꯁꯛꯇꯨꯒꯨꯝꯕ ꯂꯩꯕ꯭ꯔꯥ ꯆꯥꯕꯒꯨꯝꯕꯒꯤ ꯊꯥꯛꯑꯣꯀꯣ
ꯍ ꯊꯔꯛ ꯀ ꯊꯔꯛ ꯑꯦ ꯑꯩꯉꯣꯟꯗ ꯂꯩꯕ꯭ꯔꯥ ꯂꯩꯗ꯭ꯔꯥ ꯑꯩꯁꯦ ꯐꯣꯟꯁꯦ ꯑꯅꯧꯕꯁꯨ ꯄꯥꯏꯈ꯭ꯔꯕꯅꯤꯅꯀꯣ ꯑꯗ ꯒꯤ
ꯑꯣ
ꯑꯩꯈꯣꯏꯒꯤꯁ ꯂꯣꯏꯔꯦ
ꯅꯣꯏꯒꯤ ꯍꯧꯔꯤꯁꯦ ꯂꯣꯏꯔꯦ ꯅꯣꯏꯒꯤ ꯍꯧꯁꯦ
ꯑꯆꯨꯝꯅꯤ ꯍꯌꯦꯡ ꯍꯌꯦꯡ ꯆꯠꯀꯦ ꯇꯧꯕ꯭ꯔꯥ ꯅꯣꯏꯗꯤ
ꯎꯝ ꯊꯅ ꯊꯅ
ꯃꯤ ꯂꯩꯕ꯭ꯔꯣ ꯆꯠꯅꯤꯡꯉꯩꯗꯤ